ꯍꯜꯂꯣ ꯇꯥꯕ꯭ꯔꯣ
ꯑꯥ ꯇꯥꯔꯦ
ꯀꯩꯗꯧꯔꯃꯤꯂ
ꯁꯨꯝ ꯀꯩꯅꯣ ꯇꯧꯔꯝꯃꯤꯅꯦ ꯄꯣꯠ ꯈꯔ ꯂꯩꯁꯤꯔꯅ ꯍꯧꯖꯤꯛꯀꯥꯟ ꯐ꯭ꯂꯤꯞꯀꯥꯔꯠꯀꯤ ꯑꯣꯐꯔ ꯌꯥꯝ ꯄꯤꯕꯗꯣ ꯑꯗꯨ ꯌꯦꯡꯉꯝꯃꯤꯅꯦ
ꯑꯣ ꯂꯩꯊꯔꯣ ꯂꯩꯊꯔꯣ ꯀꯩꯀꯩ ꯂꯩꯒꯦ ꯍꯥꯏꯅꯣ
ꯆꯤꯡꯒꯥ ꯆꯠꯄꯒꯤ ꯗ꯭ꯔꯦꯁꯅꯦ ꯀꯩꯅꯣ ꯖꯨꯀꯣ ꯂꯤꯂꯤ ꯌꯦꯡ ꯆꯠꯄꯒꯤ ꯔꯣꯏ ꯂꯤꯂꯤ ꯌꯦꯡ ꯆꯠꯄꯒꯤ
ꯑꯣ
ꯅꯪꯗꯤ ꯂꯩꯔꯣꯢ
ꯍꯧꯖꯤꯛꯇꯩ ꯂꯧꯕ ꯂꯩꯗꯣꯏꯅꯦ ꯑꯩ ꯈꯔ ꯂꯩꯔ ꯂꯩꯒꯤꯅꯤ
ꯎꯝ ꯍꯧꯖꯤꯛ ꯂꯩꯁꯜꯂꯨꯍꯦ ꯍꯣꯡꯉꯤ ꯀꯥꯟꯁꯤꯗ
ꯍꯧꯖꯤꯛ ꯍꯣꯏ ꯌꯦꯡꯒꯦ ꯍꯣꯔꯦꯟ ꯉꯍꯥꯛ ꯂꯩꯔꯒ ꯑꯣꯐꯔ ꯄꯤꯕ꯭ꯔꯣ ꯍꯥꯏꯁꯦ
ꯑꯦ ꯑꯣꯐꯔ ꯄꯤꯔꯤꯅꯦ ꯍꯧꯖꯤꯛ ꯃꯣꯏ ꯁꯦꯜ ꯂꯥꯛꯄꯒꯤ ꯑꯃ ꯇꯧꯕꯤꯗꯣ ꯇꯧꯋꯦ
ꯑꯣ ꯃꯣꯏ ꯒꯦꯠ ꯍꯥꯎꯁꯀ ꯄꯤꯌꯨ ꯍꯥꯏꯕꯅꯦ
ꯎꯝ ꯀꯔꯤ ꯂꯑꯗꯕꯅꯤ ꯂꯦꯛꯑꯗꯝꯕꯅꯤ
ꯎꯝ ꯑꯗꯣ ꯑꯁ ꯑꯩ ꯁꯉꯥꯏ ꯌꯦꯡꯉꯨ ꯑꯗꯨꯝ ꯆꯠꯅꯤꯡꯉꯤꯅꯦ ꯑꯗꯨ ꯎꯈ꯭ꯔꯨꯜ ꯆꯠꯄꯗꯨꯅ ꯑꯃꯨꯛ ꯈꯔ ꯂꯥꯞꯅꯈ꯭ꯔꯦꯗꯅ ꯈꯔ ꯋꯥꯏꯗꯅ ꯏꯪꯊꯝꯊꯥ ꯆ ꯇꯧꯅꯤꯡꯅꯤꯗꯅ ꯎꯈ꯭ꯔꯨꯜꯅ ꯑꯃꯨꯛ
ꯎꯝ ꯁꯥꯉ ꯌꯦꯡꯕꯗꯤ ꯍꯣꯔꯦꯟ ꯆꯠꯂꯁꯨ ꯌꯥꯏ ꯀꯩꯅꯣ
ꯑꯣ ꯀꯩꯅꯣ ꯀꯗꯥꯏꯗꯅꯣ ꯃꯥ ꯂꯩꯔꯤꯁꯦ
ꯀꯩꯕꯨꯜ ꯂꯝꯖꯥꯎ ꯅꯁ ꯅꯦꯜꯄꯥꯛ
ꯑꯩ ꯆꯠꯇ꯭ꯔꯤꯌꯦ ꯑꯝꯕꯥꯎ ꯑꯩ ꯑꯩ ꯀꯩꯕꯨꯜ ꯂꯝꯖꯥꯎ ꯆꯠꯇ꯭ꯔꯤꯌꯦ
ꯀꯩꯕꯨꯜ ꯂꯝꯖꯥꯎꯖ
ꯑꯥ ꯀꯩꯕꯨꯜ ꯃꯝꯖꯥꯎ ꯍꯥꯏꯁꯦ ꯂꯣꯛꯇꯥꯛꯀ ꯂꯩꯕꯗꯨꯔꯥ
ꯎꯝ ꯑꯗꯩ ꯁꯥꯡꯅ ꯑꯃꯨꯛ ꯆꯪꯉ ꯀꯨꯝꯕꯤꯔꯣꯝ ꯆꯠꯄꯗꯣ ꯈꯣꯏꯖꯕꯗꯤ ꯀꯨꯝꯕꯤ ꯆꯠ ꯈꯤꯕꯒꯤ ꯂꯝꯕꯤꯗꯣ ꯑꯗꯣꯝ ꯂꯣꯝꯗꯕꯣ ꯁꯥꯡꯅ ꯆꯠꯂꯦ ꯑꯗꯨꯒ ꯃꯣꯏꯒꯤ ꯈꯪꯗꯦ ꯀꯥꯏ ꯀꯥꯏꯗꯅꯣ ꯑꯩꯗꯤ ꯂꯝꯖꯦ ꯑꯅꯤꯍꯨꯝꯂꯛ ꯆꯠꯇ꯭ꯔꯗꯤ ꯈꯪꯗꯦꯕ ꯑꯗꯨꯅ ꯃꯥꯒꯤ ꯆꯪꯉꯀꯥꯟꯗ ꯀꯥꯏ ꯀꯥꯏꯅꯣ ꯎꯝ ꯀꯨꯝꯕꯤ ꯌꯧꯗ꯭ꯔꯤ ꯀꯨꯝꯕꯤ ꯆꯠꯄꯩ ꯂꯝꯕꯤꯗꯗꯤ ꯆꯠꯇꯣꯏꯅꯦꯕ ꯑꯗꯨꯒ ꯑꯥ ꯑꯥ ꯍꯥꯏꯖꯗꯣꯏꯕ ꯑꯗꯨꯒ ꯃꯣꯏꯒꯤ ꯀꯨꯝꯕꯤꯗꯣ ꯌꯧꯗ꯭ꯔꯤꯀꯥꯟꯗ ꯍꯥꯏꯖꯤꯜꯂꯦꯕ ꯃꯣꯏ ꯂꯩ ꯂꯝ ꯂꯝ
ꯎꯝ ꯎꯝ
ꯑꯗꯣ ꯁꯉꯥꯏꯁꯖꯨ ꯃꯣꯏ ꯊꯣꯛꯄꯩ ꯃꯇꯝ ꯂꯩꯕ ꯃꯥꯜꯂꯦꯕ ꯀꯣ ꯍꯥꯏꯗꯤ ꯁꯉꯥꯏ ꯎꯒꯦ ꯀꯥꯏꯅꯅꯦ ꯅꯪꯅꯅꯦ ꯀꯩꯅꯣ ꯇꯧꯕ ꯌꯥꯄꯣꯟꯣꯟꯇꯦ ꯍꯥꯏꯗꯤ ꯃꯤꯠꯅ ꯗꯥꯏꯔꯦꯛ ꯌꯥꯝ ꯅꯛꯅ ꯎꯕꯗꯣ ꯑꯣꯏꯗꯦꯕ ꯃꯣꯏꯒꯤ ꯂꯝꯍꯥꯡ ꯑꯆꯧꯕꯗꯨꯗ ꯂꯩꯗꯣꯏꯅꯦꯕꯀꯣ
ꯑ ꯐꯨꯝꯗꯤ ꯂꯩꯕ꯭ꯔꯥ ꯐꯨꯝꯗꯤ ꯃꯊꯛꯇ ꯂꯩꯕ꯭ꯔꯥ ꯁꯉꯥꯏꯁꯦ
ꯑ ꯐꯨꯝꯗꯤ ꯂꯩꯌꯦꯕ ꯑꯗꯣ ꯃꯣꯏꯒꯤ ꯇꯦꯂꯦꯁꯀꯣꯞꯄꯤ ꯍꯥꯏꯗꯤ ꯌꯦꯡꯅꯕꯗꯣ ꯗꯣꯔꯣꯕꯤꯟꯗꯣ ꯑꯗꯨꯗ ꯌꯦꯡꯉꯒ ꯎꯏꯌꯦꯕ
ꯎꯝ
ꯑꯗꯨ ꯅꯠꯇꯕ ꯃꯤꯠꯅꯒ ꯎꯕꯗꯨꯗꯤ ꯍꯣꯏ ꯅꯛꯅꯒ ꯑꯃꯨꯛ ꯂꯥꯛꯑꯒ ꯎꯏ ꯍꯥꯏꯗꯤ ꯍꯥꯏ ꯑꯗꯣ ꯑꯩꯗꯤ ꯎꯗ꯭ꯔꯤꯕ ꯑꯗꯥꯏꯅ ꯇꯧꯔꯀꯥꯟꯗ ꯑꯗꯨꯒ ꯀꯩꯅꯣ ꯇꯧꯔꯀꯥꯟꯗ ꯌꯥꯝ ꯄꯤꯛꯅ ꯎꯏꯌꯦ ꯎꯝ ꯑꯗꯒꯤ ꯍꯧꯖꯤꯛꯇꯤ ꯑ ꯍꯧꯖꯤꯛꯇꯤ ꯁꯉꯥꯏꯁꯦ ꯑꯃꯨꯛ ꯌꯥꯝꯅ ꯊꯥꯏꯅꯒꯨꯝꯃꯥꯏꯅ ꯌꯥꯝꯅ ꯄꯥꯛꯇꯛꯇ ꯃꯁꯤꯡ ꯌꯥ ꯌꯥꯝꯅ ꯆꯥꯝ ꯆꯅꯤ ꯂꯩꯕꯗꯣ ꯑꯣꯏꯗ꯭ꯔꯦꯕ ꯇꯔꯥ ꯐꯥꯅꯕꯨ ꯂꯩ ꯈꯪꯗꯦꯕꯨ ꯎꯝ ꯍꯥꯏ ꯑꯃ ꯑꯅꯤꯈꯛ ꯀꯛ ꯎꯏꯑꯕ ꯎꯕꯗꯣ ꯑꯃꯈꯛꯇ ꯁꯨꯡꯎꯨ ꯎꯔꯛꯇꯕꯒ ꯌꯥꯎꯋꯦꯗ
ꯑꯝ ꯑꯣ ꯃꯣꯏ ꯊꯣꯛꯂꯛꯄꯗꯣ ꯀꯩꯅꯣ ꯇꯧꯗ꯭ꯔꯗꯤ ꯇꯥꯏꯃꯤꯡꯗꯣ ꯑꯗꯨ ꯃꯣꯏꯁꯦ ꯑꯁ
ꯍꯥꯅꯣꯡ ꯆꯥꯕ꯭ꯔꯕ ꯑꯇꯣꯞꯄ ꯃꯆꯤꯟꯖꯥꯛꯁꯦ
ꯑꯇꯣꯄ ꯍꯥꯏꯖꯦ ꯍꯥꯅꯧ ꯆꯥꯕꯗꯣ ꯍꯥꯏꯗꯤ ꯃꯅꯥ ꯃꯁꯤꯡ ꯀꯩꯅꯣ ꯑꯗ ꯆꯥꯕ ꯃꯥꯜꯂꯦ ꯍꯥꯏꯗꯤ ꯊꯥꯋꯣꯢꯃꯛꯒꯤ ꯊꯥꯕꯗ ꯃꯥꯟꯗꯦ ꯍꯥꯏꯗꯤ ꯍꯥꯏꯗꯤ ꯆꯥꯎꯈ꯭ꯔꯕ ꯄꯥꯛꯈꯔꯕꯗꯨꯗ ꯊꯥꯔꯨꯅꯦ
ꯇꯣꯛꯅꯕ ꯃꯤ ꯊꯝꯗꯕ꯭ꯔꯕ ꯑꯗꯨꯗꯤ
ꯃꯣꯏ ꯁꯦꯟꯅꯕꯤꯅꯕ ꯁꯦꯡꯗꯣꯛꯅꯕ ꯍꯥꯏꯁꯦ ꯑꯗꯨꯗ ꯗꯥꯏꯔꯦꯛ ꯆꯪꯕꯗꯤ ꯃꯥꯟꯗꯦꯕꯀꯣ ꯃꯄꯥꯟꯗ ꯉꯥ ꯁꯦꯟꯕ ꯑꯀꯣꯏꯕꯗꯨꯗ ꯑꯗꯒꯤ ꯍꯦꯛ ꯃꯔꯛ ꯃꯔꯛꯇ ꯒꯥꯔꯤ ꯀꯩꯅꯣꯗꯣ ꯊꯥꯖꯤꯜꯂꯒꯅ ꯅꯥꯄꯤ ꯀꯣꯛꯊꯣꯛꯄ ꯈꯣꯠꯄ ꯑꯗꯥꯏꯅ ꯈꯔꯗꯤ ꯇꯧꯕ ꯃꯥꯜꯂꯦ ꯎꯝ ꯍꯥꯏꯗꯤ ꯊꯥꯡꯉꯩ ꯁꯦꯡꯅ ꯊꯥꯡꯉꯩ ꯁꯦꯡꯅ ꯖꯨ ꯖꯨꯒꯤ ꯇꯥꯏꯞꯇ ꯖꯨꯒꯤꯗꯤ ꯃꯥꯒꯤ ꯀꯩꯅꯣ ꯈꯥꯖꯤꯜꯂꯒ ꯁꯉꯥꯏ ꯂꯩꯩ ꯎꯝ ꯁꯖꯤꯔ ꯁꯉꯥꯏ ꯑꯅꯤꯃꯛ ꯂꯩꯕ꯭ꯔꯥ ꯃꯥꯜꯂꯤꯗ ꯑꯣ ꯑꯅꯤꯃꯛ ꯁꯉꯥꯏꯁꯨ ꯂꯩ ꯑꯗꯣ ꯖꯨꯒꯤꯗꯨꯅ ꯅꯛꯅ ꯁꯦꯡꯅ ꯎꯕ ꯉꯝꯃꯦ ꯍꯥꯏꯗꯤ ꯃꯣꯏꯗꯤ ꯆꯦꯛ ꯕꯥꯎꯟ ꯅꯠꯇ꯭ꯔꯒ ꯍꯥꯏꯗꯤ ꯃꯀꯣꯟꯗ ꯁꯥꯔꯒ ꯈꯥꯖꯤꯜꯂ ꯈꯣꯠꯂꯒ ꯄꯥꯐꯝꯁꯤ ꯄꯤꯛꯌꯤꯗꯅ ꯑꯗꯨꯃꯥꯏꯅ ꯇꯧꯔ ꯊꯝꯕ ꯗꯒꯤ ꯀꯩꯕꯨꯜ ꯂꯝꯆꯥꯎ ꯍꯦꯛꯇ ꯄꯥꯛꯅ ꯁꯟꯅ ꯆꯥꯎꯅ ꯇꯧꯕ ꯇꯧꯕꯅꯤꯅꯀꯣ ꯃꯥꯏ ꯆꯠꯅꯤꯡꯕ ꯃꯐꯝꯗ ꯆꯠꯂꯤꯗꯅ ꯑꯗꯨꯅ ꯖꯨꯗꯣ ꯌꯦꯡꯉꯨꯔꯁꯤꯔꯣ
ꯖꯨꯗ ꯑꯁ ꯖꯨꯗ ꯌꯦꯡꯕꯗꯨꯗꯤ ꯌꯦꯡꯅꯤꯡꯗꯦ
ꯎꯝ ꯑꯗꯨꯗꯗꯤ ꯅꯛꯅ ꯎꯕꯅꯦꯍꯦ ꯃꯃꯤꯠꯀꯁꯦ ꯀꯤꯔꯨꯞ ꯀꯤꯔꯨꯞ ꯌꯦꯡꯉꯛꯄꯅꯦ ꯎꯝ
ꯑꯗꯨ ꯖꯨꯗ ꯂꯩꯕꯗꯨꯗꯤ ꯃꯌꯥꯡ ꯏꯪꯀꯪ ꯀꯪꯉꯦ
ꯀꯪꯗꯦꯗ ꯀꯩꯁꯨ ꯆꯥꯎ ꯑꯩꯈꯣꯏꯗꯩ ꯍꯦ ꯆꯥꯎꯋꯤꯗ ꯑꯩꯈꯣꯏꯅ ꯑꯃꯨꯛ ꯑꯔꯛꯄꯗꯣ ꯃꯆꯤꯒꯗꯣ ꯑꯗꯨꯝ ꯂꯩꯍꯧꯋꯦ ꯃꯔꯤꯥ ꯃꯉꯥ ꯉꯥ ꯃꯌꯥꯝ ꯂꯩꯍꯧꯏ ꯑꯩ ꯁꯉꯥꯏ ꯌꯦꯡꯕ ꯆꯠꯁꯦ ꯍꯥꯏꯕ ꯀꯕꯨꯖꯗ꯭ꯔꯤ ꯂꯨ ꯅꯣꯡꯃ ꯃꯐꯝ ꯆꯤꯛ ꯆꯤꯛꯄꯅꯦ ꯏꯆꯤꯛ ꯆꯤꯛꯑꯒꯅꯦ
ꯎꯝ
ꯑꯗꯣ ꯃꯣꯏ ꯃꯀꯣꯟ ꯃꯌꯨꯝꯒꯗꯤ ꯂꯩꯕ꯭ꯔꯕ ꯑꯗꯨꯝ ꯐꯨꯝꯗꯤ ꯃꯊꯛꯇꯨꯗ ꯂꯩꯔꯒ ꯑꯗꯨꯝ ꯅꯣꯡꯖꯨ ꯅꯨꯡꯁꯥ ꯑꯗꯨꯝ ꯊꯨꯞꯄ꯭ꯔꯥ
ꯍꯣꯏ ꯑꯗꯨꯥꯏꯅ ꯑꯣꯏꯗꯣꯏ ꯚꯥꯏ
ꯑꯗꯨꯃꯛ ꯀꯣꯠꯂꯅꯤ ꯂꯩꯔꯝꯗꯅ ꯃꯥꯒꯤ ꯅꯣꯡ ꯆꯨꯔꯛꯄ ꯃꯇꯝꯗ ꯅꯨꯡꯁꯥ
ꯍꯥꯏꯗꯤ ꯁꯝꯅ ꯍꯥꯏꯔꯕꯗ ꯎꯆꯦꯛꯁꯦ ꯂꯣꯛꯇꯥꯛ ꯄꯥꯠꯇ ꯎꯆꯦꯛ ꯇꯥꯔꯛꯇ꯭ꯔꯥ ꯑꯩꯈꯣꯏ ꯁ꯭ꯋꯥꯏꯒꯤ ꯅꯠꯇꯕ ꯑꯣꯏꯔꯣ ꯑꯣꯏꯔꯣ ꯉꯥꯅꯨ ꯊꯣꯡꯒꯣꯡ ꯀꯔꯤ ꯉꯥꯅꯨ ꯉꯥꯅꯨ ꯊꯦꯡꯒꯣꯡ ꯍꯥꯏꯕ꯭ꯔꯥ ꯑꯗꯨꯒꯗꯣ ꯂꯥꯛꯄ ꯀꯥꯟꯁꯤꯗ ꯂꯣꯛꯇꯥꯛꯇ ꯀꯅꯥꯝꯇꯅ ꯀꯩꯁꯨ ꯃꯥꯏ ꯃꯀꯣꯟ ꯑꯃ ꯁꯥꯕꯤꯔꯨꯗꯦꯗꯅ ꯃꯥ ꯄꯥꯏꯔꯛꯑꯅꯤ ꯆꯥꯛ ꯇꯥꯔꯅꯤ ꯅꯣꯡꯇ ꯃꯥꯏ ꯖꯒꯥ ꯑꯝꯗ ꯊꯨꯞꯆ ꯂꯩꯕ ꯂꯩꯇ꯭ꯔꯥ ꯑꯗꯨꯃꯥꯏꯅ ꯇꯧꯗꯅ ꯃꯥꯒꯤꯁꯨ ꯑꯗꯨꯃꯥꯏꯅ ꯃꯁꯥꯅ ꯀꯩꯅꯣ ꯇꯧꯖꯕꯗꯣ ꯃꯥꯜꯂꯦ ꯅꯨꯡꯁꯥꯁꯤꯁꯨ ꯁꯥꯒꯠꯂꯦ ꯂꯤꯟ ꯊꯣꯛꯂꯛꯇꯧꯕ ꯃꯥꯜꯂꯦ ꯀꯤꯖꯔꯛꯑꯦ
ꯑꯣ ꯑꯩꯗꯤ ꯃꯌꯨꯝꯒ ꯁꯥꯕꯤꯕꯣꯏ ꯌꯦꯡꯉꯨꯔꯦ ꯍꯥꯏꯕꯗꯤ ꯅꯣꯡ ꯆꯨꯕ ꯃꯇꯝ ꯅꯨꯡꯁꯤꯨꯁꯤꯜꯂꯛꯄ ꯃꯇꯝꯗ ꯑꯗꯨꯝ
ꯎꯝ ꯃꯣꯏꯁꯨ ꯎꯅꯥꯅꯥ ꯃꯣꯏ ꯍꯖꯔꯣꯡꯒꯗ ꯂꯤ ꯈꯪꯗꯤ
ꯎꯝ ꯑꯗꯨꯝ ꯍꯅꯧ
ꯍꯅꯧ ꯆꯥꯔꯒ ꯑꯗꯨꯝ ꯂꯩꯌꯦꯕ ꯑꯣ
ꯌꯦꯡꯅꯤꯡꯉꯤꯅꯦ ꯑꯝꯇꯕꯨ ꯃꯐꯝꯗꯣ ꯀꯌꯥꯝ ꯆꯥꯎꯖ ꯀꯌꯥꯝ ꯆꯥꯎꯒꯦꯕ ꯑꯗꯨꯝ ꯂꯣꯛꯇꯥꯛꯀꯤ ꯇꯥꯏꯞꯇ ꯄꯥꯛꯑꯒ ꯂꯩꯕ꯭ꯔꯕ
ꯎꯝ ꯂꯣꯛꯇꯥꯛꯀ ꯁꯝꯅꯗꯣꯏꯅꯦꯕ ꯂꯣꯛꯇꯥꯛꯀ ꯁꯝꯅꯩ ꯍꯥꯏꯌꯦꯕꯀꯣ ꯑꯗꯨꯒ ꯄꯥꯏꯑꯦ ꯌꯥꯝꯅ ꯑꯗꯨꯝ ꯑꯩꯈꯣꯏ ꯁꯤꯗ ꯌꯦꯡꯕꯗꯅꯦ
ꯎꯝ
ꯑꯩꯈꯣꯏ ꯁꯥꯏ ꯃꯊꯛꯁꯤꯗ ꯌꯦꯡꯗꯣꯏꯅꯦꯕ ꯃꯊꯪ ꯌꯥꯝꯞꯅ ꯀ ꯀꯩꯅꯣꯁꯤꯗ ꯀꯔꯤ ꯕꯤꯜꯗꯤꯡ ꯑꯃꯗ ꯌꯦꯡꯉꯦ ꯈꯜꯂꯁꯦꯕ ꯁꯝꯅ ꯔꯤꯒꯨꯂꯔ ꯁ꯭ꯀꯨꯜ ꯃꯊꯛꯁꯤꯗ ꯌꯦꯡꯉꯦ ꯈꯜꯂꯁꯦꯕꯀꯣ ꯀꯣ ꯌꯦꯡ ꯂꯦꯞꯇꯣꯏꯅꯦꯕ ꯑꯩꯈꯣꯏꯅꯀꯣ ꯚ꯭ꯌꯨ ꯄꯣꯏꯟꯁꯦ ꯑꯗꯒꯤ ꯎꯕꯁꯤꯅꯅꯦ ꯀꯔꯥꯏꯗ ꯍꯥꯏꯥꯏꯅꯦ ꯀꯩꯁꯥꯝꯄꯥꯁꯦ
ꯎꯝ
ꯑꯁꯥꯏꯅꯒ ꯑꯣꯏꯌꯦꯕ ꯑꯗꯨꯝ ꯂꯥꯞꯄ ꯆꯥꯎꯕꯗꯣ
ꯑꯦ ꯀꯩꯁꯥꯝꯄꯥꯠꯇꯒꯤ ꯁꯤꯗ ꯀꯩꯅꯣ ꯂꯨꯂꯒ ꯌꯦꯡꯉꯛꯑꯗꯤ ꯀꯩꯁꯥꯝꯄꯥꯠꯄꯨ ꯌꯦꯡꯗꯣꯏꯕ
ꯑꯗꯨꯅꯦ ꯇꯣꯔꯣ ꯍꯥꯞꯄꯦ ꯍꯥꯏꯁꯦ ꯃꯣꯏꯒꯤ ꯗ꯭ꯔꯣꯕꯤꯟ ꯍꯥꯞꯇ꯭ꯔꯗꯤ ꯎꯗꯦ ꯍꯥꯏꯁꯦ ꯄꯦ ꯑꯗꯨ ꯎꯕ ꯐꯪꯗꯦ ꯑꯦ ꯀꯃꯥꯏꯅ ꯃꯣꯏꯒꯤ ꯅꯦꯆꯔꯦꯜ ꯀꯩꯅꯣ ꯑꯣꯏꯕꯅꯤꯅ ꯑꯃꯨꯛ ꯀꯩꯅꯣ ꯇꯧꯁꯟꯕꯁꯨ ꯌꯥꯔꯝꯃꯣꯏ ꯑꯗꯨꯒꯤ ꯑꯗꯨꯝ ꯀꯜꯂꯤ ꯅꯤꯅ ꯑꯗꯥꯏ ꯑꯀꯣꯏꯕꯗꯨꯗ ꯃꯤꯅ ꯐꯥꯕ ꯈꯣꯠꯄ ꯇꯧꯗꯅꯕ ꯉꯥꯏꯍꯥꯛ ꯉꯥꯏꯍꯥꯛ ꯁꯦꯟꯕ ꯑꯀꯣꯏꯕꯗ ꯗ ꯑꯗꯨꯝꯕ ꯇꯧꯕ ꯃꯥꯂꯦ ꯎꯝ
ꯑꯗꯨꯝ ꯁꯖꯤꯒ ꯁꯉꯥꯏꯒꯁꯦ ꯍꯥꯏꯐꯦꯠꯇꯤ ꯃꯥꯟꯅꯔꯒꯅꯤꯀꯣ ꯑꯗꯣ ꯁꯖꯤꯅ ꯑꯃꯨꯛ ꯇꯣꯗꯣꯠꯁꯦ ꯅꯝꯕ
ꯑꯗꯩ ꯁꯉꯥꯏꯅ ꯑꯃꯨꯛ ꯑꯁꯤꯁꯦ ꯌꯥꯝ ꯁꯥꯡꯈꯤꯕ ꯁꯖꯤꯁꯤꯅ ꯈꯔ ꯄꯤꯛꯅ
ꯁꯉꯥꯏ ꯃꯆꯤꯁꯦ ꯌꯥꯝ ꯁꯥꯡꯉꯦꯕ ꯀꯌꯥꯝ ꯁꯥꯡꯖꯥꯠꯅꯣ ꯁꯉꯥꯏ ꯃꯆꯤꯁꯦ
ꯁꯥꯡꯉꯦ ꯐꯣꯇꯣꯗꯒ ꯎꯗ꯭ꯔꯣ ꯅꯪ ꯃꯔꯣꯡ ꯃꯔꯣꯡ ꯁꯉꯥꯏ ꯀꯧꯕꯤ ꯆꯤꯔꯣꯡꯕꯤ ꯀꯩ ꯍꯥꯏꯔꯦ ꯆꯤꯔꯣꯡ ꯃꯆꯤ ꯃꯔꯣꯡ ꯃꯔꯣꯡ ꯂꯣꯡꯉꯒꯒ ꯑꯇꯣꯏꯗ
ꯑꯣ ꯁꯉꯥꯏ ꯀꯧꯕꯤ ꯆꯤꯔꯣꯡꯕꯤ ꯅꯪ ꯐꯨꯝꯗꯤ ꯃꯔꯛ ꯑꯁꯤꯗ ꯑꯩꯈꯣꯏ
ꯀꯩꯅꯣꯗ ꯋꯥꯔꯤ ꯑꯃ ꯇꯥꯗ꯭ꯔꯣꯅ ꯀꯩꯅꯣꯒꯤ ꯆꯦꯟꯗꯣꯏ ꯃꯥꯁꯦ ꯆꯦꯟꯗꯣꯏꯅꯦꯕ ꯃꯤꯅ ꯐꯥꯕꯒꯤ ꯂꯥꯛ ꯋꯥꯔꯤꯅꯤꯀꯣ ꯍꯥꯏꯁꯦ ꯀꯩ ꯋꯥꯔꯤꯗꯅꯣꯝ ꯌꯥꯎꯕ ꯅꯦꯕꯀꯣ ꯀ ꯀ꯭ꯂꯥꯁ ꯀꯌꯥ ꯂꯥꯏꯔꯤꯛꯇꯅꯣ ꯃꯥꯗ ꯃꯥꯁꯦ ꯆꯦꯟꯗꯣꯏꯅꯦꯕ ꯆꯦꯜꯂꯛꯄꯁꯦ ꯃꯥꯏ ꯃꯆꯤꯗꯨꯅ ꯂꯥꯡ ꯃꯥꯒꯤ ꯐꯖ ꯄ꯭ꯔꯃꯥꯟ ꯑꯗꯨꯗ ꯃꯥꯒꯤ ꯐꯖ ꯐꯖꯩꯑꯅ ꯂꯩꯔꯤꯕ ꯃꯥꯒꯤ ꯃꯆꯤ ꯅꯠꯇ꯭ꯔ ꯃꯌꯥꯝ ꯉꯥꯎꯅꯩꯁꯦ ꯃꯆꯤꯁꯤꯅ ꯂꯥꯡ ꯑꯣꯏꯅ ꯊꯨꯔꯒ ꯃꯥꯁꯦꯁ ꯐꯥꯍꯟꯗꯣꯏꯅꯦꯕ ꯃꯤꯅ ꯃꯥꯅ ꯐꯖꯩꯌꯦꯅ ꯍꯥꯏꯗꯤ ꯃꯥꯅ ꯐꯖꯍꯦꯅ ꯅꯥꯄꯜ ꯇꯧꯔ ꯄꯣꯡꯖꯔꯤꯕ ꯄꯣꯠꯇꯣ ꯑꯗꯨꯗꯨꯅ ꯂꯥꯡ ꯑꯣꯏꯅ ꯃꯥꯒꯤ ꯁꯤꯕꯩ ꯀꯌꯥꯠꯇ ꯇꯥꯕꯗꯣ ꯃꯥꯡꯍꯟꯕꯗꯣ ꯍꯥꯏ ꯇꯔꯦ
ꯌꯥꯝ ꯐꯖ ꯄ꯭ꯔꯃꯥꯟꯅꯤ
ꯎ ꯐꯗꯤ ꯐ ꯐꯖꯩꯌꯦꯅ ꯐꯖ ꯀꯔꯤꯒꯨꯝꯕꯁꯦ ꯍꯥꯏꯗꯤ ꯀꯔꯤꯒꯨꯝꯕ ꯃꯇꯝꯗ ꯐꯖꯩꯑꯅ ꯂꯩꯔꯤꯕ ꯑꯩꯅ ꯆꯥꯎꯊꯣꯛꯆꯔꯤꯕ ꯄꯣꯠ ꯑꯗꯨꯅꯁꯨ ꯑꯩꯒꯤ ꯃꯥꯡꯍꯜꯂꯛꯄ ꯑꯣꯏꯕ ꯌꯥꯏ ꯍꯥꯏꯕꯅꯤꯗ ꯎꯝ ꯎ ꯏꯗꯤꯎ ꯍꯣꯔꯦꯟ ꯐꯣꯇꯣ ꯌꯦꯡꯉꯣ
ꯉꯁꯦ ꯃꯁꯤꯁꯤꯗꯅꯤꯅꯦ ꯐꯖꯔꯤꯁꯦ ꯃꯥꯒꯤ ꯃꯔꯣꯡ ꯃꯔꯥꯡꯂꯣ
ꯁꯩꯊꯥꯅꯩꯗꯨꯗꯤ ꯃꯤꯅ ꯃꯤꯁ ꯃꯤꯁ ꯊꯣꯛꯄꯒꯤ ꯈꯨꯅꯤꯡ ꯑꯋꯥꯡꯕꯤ ꯃꯤꯁ ꯊꯣꯛꯣꯛꯄꯤ ꯈꯨꯅꯤꯡ ꯑꯋꯥꯡꯕꯤ ꯇꯦꯛ ꯇꯦꯛ ꯆꯠꯄꯗꯣ ꯑꯗꯨꯒ ꯄ꯭ꯔꯕꯥꯟꯒ ꯇꯧꯕꯅꯤ ꯑꯣꯗꯣ ꯊꯝꯃꯒꯦ ꯏꯆꯦ ꯍꯣꯔꯦꯟꯟꯅ ꯑꯃꯨꯛꯅꯦ ꯑꯩ ꯀꯩꯅꯣꯝ ꯇꯧꯔꯨꯈꯤꯒꯦ
ꯍꯣꯏ ꯍꯣꯏ ꯊꯝꯃꯣ ꯊꯝꯃꯣ